ꯍꯜꯂꯣ ꯍꯣꯏ ꯇꯥꯕ꯭ꯔꯣ ꯑꯣ ꯑꯗꯨ ꯑ ꯅꯍꯥꯟꯗꯣ ꯑꯥ ꯑꯞꯇꯔꯅꯨꯟꯒꯨꯝꯕꯗ ꯑꯩꯈꯣꯏꯅꯤ ꯀꯣꯜ ꯇꯧꯋꯤꯀꯣ
ꯎꯝ
ꯀꯣꯜ ꯇꯧꯔꯒ ꯑ ꯐꯖꯅ ꯆꯠꯇꯦꯀꯣ ꯑꯩꯈꯣꯏꯒꯤ ꯀꯣꯜꯗꯣ ꯇꯦꯟ ꯃꯤꯅꯤꯠ ꯁꯨ ꯁꯨꯗ꯭ꯔꯤꯉꯩꯗ ꯇꯣꯛꯈ꯭ꯔꯦꯕꯥ
ꯑꯥ
ꯑꯗꯨ ꯀꯣꯜꯗꯣ ꯑ
ꯑꯩ ꯀꯣꯜ ꯇꯧꯕ ꯀꯥꯟꯗ ꯄꯤꯛ ꯇꯧꯔꯕꯅꯤꯅ ꯅꯪ
ꯍꯣꯏ ꯄꯤꯛ ꯇꯧꯋꯦ ꯑꯗꯨ ꯑꯣꯏꯔꯁꯨ ꯑꯩꯈꯣꯏꯒꯤ ꯑꯅꯤꯒꯤ ꯀꯣꯜꯗꯣ
ꯑꯥ
ꯑꯥ ꯃꯤꯗꯜꯗ ꯀꯠ ꯇꯧꯈ꯭ꯔꯦꯕ ꯑꯦꯠ ꯃꯤꯅꯤꯠꯁ ꯀꯨꯝꯕꯗ ꯇꯦꯟ ꯃꯤꯅꯤꯠꯁ ꯁꯨꯗ꯭ꯔꯤ ꯁꯨꯗ꯭ꯔꯗꯤ ꯌꯥꯗꯦ ꯍꯥꯏꯕ ꯅꯠꯇ꯭ꯔꯣ
ꯑꯥ
ꯑꯗꯨꯒꯤꯅꯤꯗꯥ
ꯑꯥ
ꯀꯩꯗꯧꯔꯤꯒꯦ
ꯑꯁ ꯉꯁꯤꯗꯤ ꯆꯥꯛ ꯆꯥꯕ ꯂꯣꯏꯔꯒ ꯑꯗꯨꯝ ꯐꯥꯝꯔꯒ ꯂꯩꯗꯥ
ꯑꯣ ꯀꯩ ꯃꯊꯦꯜ ꯑꯣꯏꯅ ꯆꯥꯔꯦ
ꯑꯣ ꯀꯔꯤ ꯑꯣꯏꯅ ꯆꯥꯏ ꯑꯕꯥ
ꯎꯝ ꯀꯩ ꯃꯊꯦꯜ ꯑꯣꯏꯅ ꯆꯥꯕꯅꯣ
ꯑꯣ ꯑꯣ ꯑꯗꯨ ꯐꯨꯠꯕꯣꯜ ꯌꯦꯡꯒꯦꯔꯥ
ꯀꯩꯕꯥ
ꯐꯨꯠꯕꯣꯜ ꯌꯦꯡꯒꯦꯔꯣ
ꯌꯦꯡꯉꯣꯏꯗꯥ
ꯉꯁꯤꯒꯤꯗꯤ ꯊꯦꯡꯉꯤꯀꯣ ꯑꯩ ꯑꯩꯁꯨ ꯌꯦꯡꯔꯣꯏ ꯇꯔꯥ ꯃꯈꯥꯏꯒꯨꯝꯕ ꯗ ꯂꯩꯔꯗꯤ ꯌꯦꯡꯕ ꯌꯥꯕ ꯑꯗꯨ
ꯇꯔꯥ ꯃꯈꯥꯏꯗ ꯂꯩꯕꯒꯨꯝ ꯇꯧꯏꯅꯥ
ꯑꯥ ꯂꯩꯇꯦ ꯍꯥꯏꯌꯦ ꯉꯁꯤꯗꯤ ꯇꯨꯋꯦꯜꯐ ꯊꯥꯔꯇꯤꯗꯅꯦ ꯍꯥꯏꯌꯦ
ꯑꯣ ꯇꯝ ꯀ꯭ꯔꯤ ꯇꯤꯝ ꯁꯞꯄꯣꯔꯠ ꯇꯧꯔꯤꯅꯣ ꯅꯪ
ꯑꯁ ꯑꯩꯗꯤ ꯉꯁꯤ ꯑꯩ ꯃꯣꯔꯣꯀꯣꯗꯤ ꯀꯥꯏꯌꯦꯗꯥ ꯑꯗꯨ ꯑꯣꯏꯁꯨ ꯖꯄꯥꯟ ꯁꯤꯈ꯭ꯔꯕꯒꯤꯀꯣ
ꯎꯝ
ꯈꯔꯗꯤ ꯅꯨꯡꯉꯥꯏꯇꯕꯗꯣ ꯁꯤꯒꯤꯅꯤ ꯍꯥꯏꯕꯗꯤ ꯈꯪꯉꯦ ꯑꯗꯨ ꯑꯣꯏꯔꯁꯨ ꯀꯣ ꯋꯥꯈꯜꯗꯣ ꯈꯔ ꯁꯞꯄꯣꯔꯠ ꯇꯧꯕ ꯂꯩ ꯕ ꯎꯝ ꯃꯣꯏꯒꯤ ꯑꯁ ꯄꯔꯁꯣꯅꯦꯂꯤꯇꯤꯁꯤꯡꯒ ꯌꯥꯝ ꯅꯨꯡꯁꯤꯕꯗꯣ
ꯎꯝ ꯗꯨꯗꯨ
ꯎꯝ ꯅꯨꯡꯉꯥꯏꯇꯕ ꯃꯥ ꯂꯩ ꯑꯇꯣꯞꯄ ꯇꯤꯝꯗꯤ ꯑꯗꯨꯝ ꯍꯤꯡꯂꯤꯗꯥ
ꯀ꯭ꯔꯤ ꯀ꯭ꯔꯤ ꯇꯤꯝꯔꯥ
ꯑꯦ ꯑꯩꯒꯤ ꯕ꯭ꯔꯥꯖꯤꯜꯁꯨ ꯍꯤꯡꯗ꯭ꯔꯤꯌꯦ꯫
ꯑꯥ꯫
ꯑꯩꯅ ꯖꯄꯥꯟ ꯁꯞꯄꯣꯔꯠ ꯇꯧꯔꯁꯨ ꯕ꯭ꯔꯥꯖꯤꯜꯁꯨ ꯑꯩꯒꯤ ꯁꯄꯣꯔꯠ ꯑꯃꯅꯦꯕ ꯑꯩꯅ ꯁꯞꯄꯣꯔꯠ ꯇꯧꯕ ꯑꯃꯅꯦꯕ꯫
ꯑ ꯕ꯭ꯔꯖꯦ ꯈꯠꯇ꯫
ꯕ꯭ꯔꯥꯖꯤꯜ ꯍꯣꯏ ꯑꯗꯨꯒ ꯃꯣꯔꯣꯛ ꯀꯣꯁꯨ ꯉꯁꯤ ꯀꯥꯑꯦ꯫
ꯑꯥ꯫
ꯑꯔꯖꯦꯟꯇꯤꯅꯥꯗꯤ ꯑꯩꯗꯤ ꯇꯧꯗꯦꯗ꯫
ꯕ꯭ꯔꯖꯦꯜꯗꯨꯅꯦ꯫
ꯅꯪꯁꯨꯨ ꯕ꯭ꯔꯥꯖꯤꯜ ꯇꯧꯕ꯭ꯔꯥ꯫
ꯕ꯭ꯔꯥꯖꯤꯟ ꯅꯠꯇ꯭ꯔꯗꯤ ꯀꯩꯅꫭ꯫
ꯗꯨ ꯖꯄꯥꯟ ꯁꯤꯈ꯭ꯔꯕꯗꯨꯗ꯫
ꯎꯝ ꯅꯨꯡꯁꯤꯖꯦ ꯅꯨꯡꯁꯤꯕꯅꯦ ꯃꯣꯏ꯫
ꯗꯨ ꯑꯣꯏꯔꯁꯨ ꯎꯄꯥꯏ ꯂꯩꯇꯕ꯭ꯔꯣ꯫
ꯄꯥꯏ ꯂꯩꯇꯦ꯫
ꯀꯩꯀꯩ ꯇꯧꯔꯒ ꯂꯩꯔꯤ ꯍꯟꯗꯛꯇꯤ꯫
ꯑꯩ ꯍꯟꯗꯛꯇꯤ ꯑꯁ ꯀꯔꯤꯁꯨ ꯇꯧꯗꯦꯗ ꯌꯨꯝꯗ ꯑꯗꯨꯝ ꯂꯩꯕꯅꯤ꯫
ꯑꯣ꯫
ꯅꯪꯗꯤ꯫
ꯑꯁ ꯑꯗꯨꯝ ꯌꯨꯝꯗ ꯂꯩꯕ ꯍꯥꯏꯕ ꯇꯥꯔꯦꯅꯦ꯫
ꯀꯦ ꯀꯩꯁꯨ ꯇꯧꯔꫭꯏ ꯍꯟꯗꯛꯇꯤ꯫ ꯅꯨꯄꯥꯒ ꯊꯤꯔꯦ ꯅꯟꯗꯦ꯫
ꯅꯨꯄꯥ ꯊꯤꯈ꯭ꯔꯤꯗ ꯑꯈꯣꯏꯗꯤ꯫
ꯑ ꯑꯉꯥꯡ ꯀꯌꯥ ꯁꯨꯔꯦ꯫
ꯑꯉꯥꯡꯗꯤ ꯂꯩꯇ꯭ꯔꯤꯌꯦꯗ꯫
ꯑ ꯍꯧꯈꯤꯔꯣꯏ꯫
ꯍꯣꯏ ꯃꯇꯝ ꯆꯥꯡꯒꯅꯤꯗ꯫
ꯑꯣ꯫
ꯅꯪꯗꯤ ꯅꯨꯄꯤ ꯊꯤꯗ꯭ꯔꯤꯕ꯭ꯔꯣ꯫
ꯊꯤꯗ꯭ꯔꯤꯗ ꯀꯥꯏꯗꯒꯤ꯫
ꯆꯍꯤ ꯀꯌꯥ ꯁꯨꯔꯕ꯫
ꯅꯪꯗꯤ꯫
ꯑꯩꯗꯤ ꯊꯥꯔꯇꯤ ꯊꯤꯔꯇꯤ ꯋꯥꯟ ꯁꯨꯈ꯭ꯔꯦ꯫
ꯑꯣ꯫ ꯑꯩꯉꯣꯟꯗꯒꯤꯗꯤ ꯈꯔ ꯑꯍꯟ ꯑꯣꯏꯅ ꯑꯗꯨꯗꯤ꯫
ꯑꯍꯟ ꯑꫭꯏꯈ꯭ꯔꯦ ꯑꯈꫭꯏꯗꯤ
ꯑ ꯑꯗꯨꯝ ꯌꯥꯔꯤꯗ ꯐꯤꯚꯇꯤꯒꯨꯝꯕ ꯑꯣꯏꯗꯤ꯫
ꯀꯔꯤ ꯍꯥꯏꯕ꯭ꯔꯥ꯫
ꯑꯗꯨꯝ ꯌꯥꯔꯤ ꯅꯥꯎꯔꯤꯕ꯫
ꯑꯥ꯫
ꯆꯍꯤ ꯊꯥꯔꯇꯤꯒꯨꯝꯗꯤ ꯀꯩꯕ꯫
ꯅꯪ ꯅꯪ ꯆꯍꯤ ꯀꯌꯥ ꯁꯨꯈ꯭ꯔꯦ ꯍꯥꯏꯕ
ꯀꯩꯌꯥꯁꯨꯏꯕ ꯃꯟꯕ꯭ꯔꯥ ꯑꯩꯒꯤ ꯈꯣꯟ ꯇꯥꯕꯗ
ꯅꯪ ꯅꯨꯄꯥꯈꯣꯏꯗꯤ ꯃꯣꯏꯒꯤ ꯃꯈꯣꯟꯗꯣ ꯌꯥꯝ ꯕꯦꯁ ꯂꯩꯕꯤꯅꯤꯅꯣꯀꯣ ꯇꯨ ꯇ꯭ꯋꯦꯟ ꯇꯤ ꯇ꯭ꯋꯦꯟꯇꯤꯒꯨꯝꯕ ꯁꯨꯔꯗꯤ ꯑꯗꯨꯝ ꯕꯦꯁ ꯂꯩꯕ ꯍꯧꯔ‌ꯦ ꯑꯩ ꯈꯪꯗꯦꯅꯦ ꯃꯈꯣꯟ ꯇꯥꯔꯒ
ꯑꯥ
ꯇ꯭ꯋꯦꯟꯇꯤ ꯐꯥꯏꯚ ꯃ ꯁꯨꯈ꯭ꯔꯕ꯭ꯔꯣ
ꯍꯣꯏ
ꯑꯥꯎ
ꯇ꯭ꯋꯦꯟꯇꯤ ꯑꯩꯠ
ꯇ꯭ꯋꯦꯟꯇꯤ ꯑꯩꯠ
ꯍꯣꯏ
ꯑꯣ ꯌꯥꯏꯅꯦ ꯑꯗꯨꯁꯨ
ꯌꯥꯕ꯭ꯔꯥꯅꯦ
ꯑꯗꯨꯝ ꯅꯨꯡꯉꯥꯏꯕ ꯑꯦꯁꯅꯤ ꯍꯥꯏꯕꯅꯤꯗ
ꯑꯥ
ꯌꯥꯕ ꯍꯥꯏꯕꯁꯦ ꯑꯗꯨꯝ ꯅꯨꯡꯉꯥꯏꯕ ꯑꯩꯠꯁ ꯅ‌ꯦꯕ ꯑꯩꯈꯣꯏꯅ ꯍꯦꯛ ꯊꯥꯔꯇꯤ ꯊꯥꯔꯇꯤ ꯇꯨ ꯄꯥꯈꯪꯁꯤꯡꯁꯦ ꯊꯥꯔꯇꯤ ꯇꯨ ꯅꯨꯄꯥꯁꯤꯡꯁꯦꯀꯣ ꯊꯥꯔꯇꯤ ꯇꯨ ꯊꯥꯔꯇꯤ ꯊ꯭ꯔꯤ ꯑꯗꯨꯒꯨꯝꯕ ꯌꯧꯔꯗꯤ ꯀꯩꯅꯣ ꯄ꯭ꯔꯦꯁꯔꯗꯣ
ꯍꯣꯏ
ꯍꯧꯔꯅꯤ ꯇ꯭ꯋꯦꯟꯇꯤꯒꯤ ꯃꯈꯥꯗ ꯂꯩꯔꯗꯤꯀꯣ ꯊꯥꯔꯇꯤꯒꯤ ꯃꯈꯥꯗ ꯂꯩꯔꯤꯗꯤ ꯑꯗꯨꯝ ꯌꯥꯔꯅꯤꯗ
ꯎꯝ ꯑꯗꯨꯒꯤ ꯅꯪꯁꯦ ꯆꯞ ꯆꯥꯕ ꯑꯦꯖꯅꯤ ꯍꯥꯏꯕꯗ
ꯇꯦꯟꯁꯟꯁꯨ ꯌꯥꯝꯔꯣꯏ ꯊꯥꯔꯇꯤꯒꯤ ꯑꯥ ꯌꯧꯈ꯭ꯔꯗꯤ ꯇꯦꯟꯁꯟꯗꯨ ꯂꯥꯛꯀꯅꯦꯕ
ꯎꯝ ꯈꯪꯗ‌ꯦꯗ ꯈꯪꯗ꯭ꯔꯦ ꯈꯪꯗ꯭ꯔꯦ ꯇꯧꯔꯤꯖ‌ꯦ
ꯎꯝ
ꯑꯉꯥꯡꯗꯤ ꯀꯩꯗꯧꯉꯩ ꯄꯣꯛꯀꯅꯦ
ꯎꯝ ꯈꯪꯗ꯭ꯔꯦ
ꯈꯪ ꯈꯪꯗ꯭ꯔꯤꯕ
ꯍꯣꯏ
ꯍ‌ꯦ ꯍ‌ꯦ
ꯈꯪꯕ ꯃꯇꯝꯗ ꯍꯥꯏꯕꯤꯒꯦ
ꯅꯪ ꯅꯨꯄꯥꯗ ꯄꯣꯛꯂꯁꯦ ꯍꯥꯏꯌꯨꯅ
ꯍꯥ
ꯀꯩꯩꯅꯣ ꯍ‌ꯦ
ꯍꯥ
ꯀꯩꯩꯅꯣꯗ ꯅꯪꯁꯨ
ꯑꯗꯨꯒꯨꯝꯕ ꯋꯥꯔꯤꯗꯨꯕꯨ ꯂꯥꯏ ꯂꯥꯏꯅꯥ ꯍꯥꯏꯕ ꯌꯥꯕ꯭ꯔꯅꯤ
ꯑꯉꯥꯡ ꯂꯩꯕꯅ ꯅꯨꯡꯉꯥꯏꯕꯅꯦ
ꯂꯥꯏꯔꯤꯛ ꯄꯥꯔꯤꯕ꯭ꯔꯥ ꯅꯪꯗꯤ ꯂꯥꯏꯔꯤꯛ ꯇꯥꯝꯔꯤꯕ꯭ꯔꯥ
ꯇꯝꯗꯦꯗ
ꯑꯥꯎ
ꯂꯣꯏꯔꯦ
ꯂꯣꯏꯈ꯭ꯔꯕ
ꯍꯣꯏ
ꯑꯣ
ꯂꯣꯏꯔꯒ ꯍꯟꯗꯛꯁꯦ ꯐ꯭ꯔꯤ ꯑꯣꯏꯕꯒꯤ ꯑꯗꯨꯝ ꯆꯦꯗ ꯆꯥꯡꯕꯅꯤꯗ
ꯎꯝ ꯑꯦꯛꯖꯥꯝꯕ ꯊꯥꯕ꯭ꯔꯥ
ꯑꯁ ꯊꯥꯗꯦ ꯍꯟꯗꯛꯇꯤ
ꯑꯗꯨ ꯀꯔꯤ ꯀꯔꯤ ꯇꯧꯔꯒ ꯂꯩꯕ꯭ꯔꯣ ꯅꯪꯗꯤ
ꯑꯁ ꯍꯟꯗꯛꯇꯤ ꯑꯗꯨꯝ ꯐꯔꯤꯗ ꯂꯩꯌꯦ ꯂꯩꯗ
ꯎꯝ
ꯇꯟꯖꯥ ꯐꯥꯎꯕ ꯌꯦꯡꯕ ꯍꯥꯏꯕꯗꯨꯅꯦ
ꯎꯝ
ꯅꯣꯏꯗꯤ ꯆꯤꯡꯗ ꯂꯩꯕ꯭ꯔꯥ ꯇꯝꯄꯥꯛꯇ ꯂꯩꯕ꯭ꯔꯥ
ꯑꯩꯈꯣꯏ ꯑꯥ ꯕꯦꯂꯤꯗ ꯂꯩꯌꯦ
ꯑꯣ
ꯍꯣꯏ ꯑꯩꯈꯣꯏ ꯀꯩꯅꯣ ꯄꯔꯃꯅꯦꯟ ꯗꯤꯑꯣꯏꯅ ꯆꯤꯡꯗ ꯂꯩꯗ
ꯑꯣ
ꯑꯁꯤꯗ ꯑꯩꯈꯣꯏꯒꯤ ꯀ꯭ꯋꯥꯇꯔ ꯑꯃ ꯂꯩꯕ ꯑꯗꯨꯗ ꯂꯩ ꯍꯧꯖꯤꯛ
ꯑ ꯇꯨꯔꯦꯟꯒ ꯂꯩꯗ꯭ꯔꯣ ꯑꯗꯨꯋꯥꯏꯗ
ꯍꯥ
ꯇꯨꯔꯦꯟꯒ ꯂꯩꯇ꯭ꯔꯣꯕ ꯑꯗꯥꯏꯗ
ꯇꯨꯔꯦꯟ ꯍꯥꯏꯕ
ꯑꯥ
ꯑꯥ ꯇꯨꯔꯦꯟꯗꯤ ꯂꯩꯇꯦꯗ ꯑꯗꯨ ꯖꯨꯒꯨꯝꯕꯗꯤ ꯂꯥꯞꯇꯦ
ꯑꯥ
ꯇꯨꯔꯦꯟꯗꯤ ꯂꯩꯇꯦ ꯅꯂꯥꯒꯨꯝꯕ ꯂꯩꯌꯦ
ꯍꯥ ꯍꯥ
ꯅꯂꯥ ꯒꯨꯝꯕ
ꯑꯥ ꯍꯥꯏꯕꯗꯤ ꯉꯥ ꯐꯥꯕ ꯌꯥꯕ ꯃꯐꯝꯒꯨꯝꯕ ꯍꯥꯏꯕꯅꯤꯗ ꯑꯩꯗꯤ
ꯑ ꯑꯗꯨꯒꯨꯝꯕꯗꯤ ꯂꯩꯇꯦ
ꯑꯥ
ꯅꯂꯥꯗꯣ ꯉꯥ ꯊꯥꯕ ꯌꯥꯗꯕ ꯅꯂꯥ ꯂꯩꯌꯦ ꯑꯩꯈꯣꯏꯗ
ꯃꯅꯝꯁꯨ ꯀꯟꯅ ꯊꯤꯕ
ꯑꯥ
ꯉꯥꯁꯨ ꯂꯩꯕ ꯑꯗꯨ ꯑꯣꯏꯔꯁꯨ ꯆꯟ ꯆꯥꯕꯗꯣ ꯌꯥꯔꯣꯏꯗꯕ ꯎꯝ ꯌꯥꯔꯣꯏ
ꯏꯁ ꯅꯂꯥꯗ ꯉꯥ ꯂꯩꯔꯤꯕ
ꯍꯣꯏ ꯅꯂꯥꯗ ꯉꯥꯗꯤ ꯌꯥꯝ ꯂꯩꯕꯅꯦ ꯑꯩ ꯍꯌꯦ ꯉꯁꯤꯁꯨ ꯌꯦꯡꯕꯅꯦ ꯍꯦꯔꯒ ꯉꯥꯗꯨ ꯐꯖꯟꯅꯅꯦ ꯈꯪꯗꯦ ꯀꯔꯤ ꯉꯥꯅꯣ ꯐꯖꯟꯅ ꯎꯗꯦ ꯅꯂꯥꯒꯤ ꯏꯁꯤꯡꯗꯣ
ꯑꯥ
ꯕ꯭ꯂꯦꯛ ꯀꯂꯔ ꯑꯣꯏꯕꯒꯤ ꯎꯊꯣꯛꯇꯦ
ꯑꯥ
ꯂꯩꯌꯦ ꯍꯥꯏꯕꯗꯤ ꯈꯪꯕ ꯌꯥꯝꯅꯗꯤ ꯂꯩꯕꯅꯤ
ꯏꯉꯝꯃ
ꯑ ꯑꯗꯨ ꯑꯣꯏꯔꯝꯃꯁꯨ ꯌꯥꯏ ꯍꯣꯏ
ꯑꯣꯏꯕꯅꯦ ꯉꯝꯃꯨꯖꯨ
ꯎꯝ ꯅꯂꯥꯗ ꯂꯩꯇ꯭ꯔꯗꯤ ꯆꯥꯕ ꯌꯥꯕ ꯉꯥ ꯑꯣꯏꯔꯝꯒꯅꯤ
ꯑꯥ ꯍ
ꯅꯂꯥꯗ ꯂꯩꯕꯅꯤꯅ ꯑꯩꯈꯣꯏꯀꯣ
ꯎꯝ
ꯀꯔꯤꯁꯨ ꯇꯧꯕ ꯌꯥꯗꯦ
ꯉꯁꯤꯗꯤ ꯀꯩ ꯆꯥꯡ ꯑꯣꯏꯅ ꯆꯥꯔꯦ
ꯉꯁꯤꯗꯤ ꯑꯣꯛꯁꯥ ꯆꯥꯏꯌꯦ ꯅꯣꯏꯁꯨ ꯆꯥꯕ꯭ꯔꯥ
ꯍꯥꯎ ꯑ ꯍꯥꯎꯕꯅꯤꯅꯦ ꯑꯗꯨꯗꯦ
ꯑꯩꯀꯣ ꯍꯣꯏ
ꯑꯩꯁꯨ ꯈꯔ ꯊꯝꯕꯤꯕ ꯇꯥꯔꯤꯅꯦ ꯑꯥ
ꯅꯪꯕꯨ ꯑꯁ ꯍꯧꯖꯤꯛ ꯉꯛꯇꯀꯣ ꯋꯥꯔꯤ ꯁꯥꯕꯒꯤ ꯑꯩ ꯊꯝꯕ ꯀꯧꯈ꯭ꯔꯦꯕꯦꯅꯤ
ꯀꯔꯤ
ꯅꯪꯒꯤ ꯊꯝꯅꯤꯉꯥꯏ ꯀꯧꯈ꯭ꯔꯕꯅꯦꯕ ꯑꯩꯁꯦ ꯍꯧꯖꯤꯛ ꯈꯛꯇ ꯀꯣꯜ ꯇꯧꯔꯛꯑꯝꯃꯤꯅꯤ ꯍꯥꯗꯤ ꯕꯤꯖꯤ ꯕꯤꯖꯤ ꯑꯣꯏꯅ ꯂꯩꯈ꯭ꯔꯕꯒꯤꯀꯣ
ꯍꯥꯏꯕꯗꯤ ꯆꯥꯕ ꯂꯣꯏꯒ꯭ꯔꯦꯕ
ꯕ꯭ꯔ ꯍꯣꯏ ꯍꯣꯏ ꯆꯥꯕ ꯂꯣꯏꯈ꯭ꯔꯦ ꯆꯥꯕꯤꯈ꯭ꯔꯦ
ꯅꯨꯡꯉꯥꯏꯇꯦ ꯍꯦ ꯑꯗꯨꯗꯤ
ꯍꯦ ꯅꯪꯗꯤ ꯀꯔꯤ ꯏꯟꯁꯥꯡ ꯆꯥꯕ꯭ꯔꯥ
ꯑꯁꯤ ꯑꯩꯈꯣꯏ ꯗꯥꯎꯜ ꯑꯣꯏꯅ ꯇꯥꯏꯗ
ꯑꯣ ꯗꯥꯜꯁꯨ ꯂꯩꯔꯦ ꯗꯥꯜꯁꯨ ꯆꯥꯏ
ꯎꯝ
ꯗꯥꯜꯁꯨ ꯆꯥꯏ ꯑꯩꯈꯣꯏꯁꯨ
ꯎꯝ ꯗꯥꯜꯁꯨ ꯍꯥꯎꯕꯅꯦ
ꯗꯥꯜꯁꯨ ꯍꯣꯏ ꯍꯥꯎꯋꯦ ꯃꯔꯛ ꯃꯔꯛꯇ ꯆꯥꯕ ꯌꯥꯕꯅꯦ
ꯃꯔꯛ ꯃꯔꯛ ꯇꯕ
ꯃꯔꯛ ꯃꯔꯛꯇ ꯎꯝ ꯍꯥꯞꯇ ꯑꯅꯤ ꯂꯩꯔꯒ ꯑꯃꯒꯨꯝꯕ ꯆꯥꯕ ꯌꯥꯏ
ꯅꯨꯡꯇꯤꯒꯤ ꯆꯥꯕꯅꯤꯗ ꯑꯈꯣꯏꯗꯤ
ꯆꯥꯗꯦ ꯑꯩꯗꯤ
ꯍꯞꯇꯥ ꯑꯅꯤꯗ
ꯎꯝ
ꯑꯃ ꯊꯥꯗ ꯑꯅꯤ
ꯅꯪꯇꯤ ꯀꯩꯀꯩ ꯇꯧꯔꯒ ꯂꯩꯔꯦ
ꯑ ꯊꯕꯛ ꯊꯕꯛ ꯂꯩꯇꯦꯗ ꯍꯟꯗꯛ ꯑꯗꯨꯝ ꯌꯨꯝꯗ ꯂꯩꯗ ꯑꯉꯥꯡꯒꯨꯝꯕꯁꯨ ꯑꯩꯈꯣꯏ ꯂꯩꯌꯦ ꯑꯗꯨꯒ ꯌꯨꯝꯗ ꯄꯣꯊꯥꯔꯒ ꯂꯩꯔꯦ ꯑꯩꯈꯣꯏꯒꯤ ꯏꯆꯦꯈꯣꯏꯒꯤꯀꯣ ꯏꯆꯦꯈꯣꯏꯒꯤꯁꯨ ꯂꯩꯌꯦ ꯑꯩꯒꯤ ꯑꯌꯥꯝꯕ ꯈꯣꯏꯒꯤꯁꯨ ꯂꯩꯌꯦ ꯌꯥꯝ ꯂꯩꯕꯅꯦ ꯑꯩꯈꯣꯏ ꯕꯤꯛ ꯐꯦꯃꯤꯂꯤ ꯑꯣꯏ
ꯑꯗꯨꯗꯤ ꯅꯨꯡꯉꯥꯏꯅꯦ
ꯅꯨꯡꯉꯥꯏꯌꯦ ꯍꯣꯏ
ꯎꯝ ꯅꯨꯡꯉꯥꯏꯔꯝꯒꯅꯦ
ꯑꯉꯥꯡ ꯂꯩꯕꯁꯦ ꯇꯥꯏꯝ ꯄꯥꯁ ꯌꯥꯝ ꯇꯧꯕ
ꯎꯝ ꯀꯩꯅꯣ
ꯎꯝ ꯑꯩꯒꯤꯗꯤ ꯅꯪꯒꯤ ꯀꯣꯜ ꯂꯩꯔꯤꯕ꯭ꯔꯥ ꯅꯪꯒꯤ ꯇꯥꯛꯁꯇꯤ ꯌꯥꯝ ꯂꯩꯔꯤꯕ꯭ꯔꯥ
ꯑꯩꯒꯤ ꯇꯥꯛꯁ ꯃꯉꯥ ꯂꯩꯔꯤꯕꯅꯦ
ꯑꯣ ꯑꯣ ꯑꯗꯨ ꯍꯌꯦꯡꯗꯤ ꯂꯣꯏꯔꯅꯤꯀꯣ ꯅꯪꯒꯤꯁꯨ
ꯈꯪꯗꯦ